ꯍꯜꯂꯣ
ꯇꯥꯕ꯭ꯔꯣ
ꯇꯥꯏ ꯇꯥꯏ
ꯀꯩꯗꯧꯔꯤꯒꯦ
ꯍꯤꯞꯄꯒ ꯂꯩꯥꯌꯦ ꯅꯨꯉꯥꯏꯔꯤꯕꯣ
ꯅꯨꯉꯥꯏꯔꯤꯌꯦ
ꯍꯝꯍ
ꯐꯃꯨꯡꯗ ꯂꯩꯔꯦ ꯍꯣꯏ
ꯋꯥꯔꯤ ꯂꯤꯕꯤꯌꯣ
ꯍꯩꯇꯦ ꯍꯦ
ꯀꯔꯤꯒꯤ ꯍꯩꯇ꯭ꯔꯤꯕ ꯍꯩꯌꯣ ꯍꯩꯅꯕ ꯇꯝꯃꯣ ꯑꯩꯒꯤ
ꯀꯣꯟꯅ ꯇꯝꯃꯒꯦ
ꯀꯔꯤꯒꯤꯅꯣ
ꯏꯀꯥꯏꯍꯦ ꯍꯦꯍꯦ ꯎꯝ ꯍꯨꯝ ꯇꯨꯝꯅꯤꯡꯗ꯭ꯔꯤꯕꯣ ꯅꯣꯏꯕꯣ
ꯇꯨꯝꯅꯤꯡꯗꯦꯗ
ꯑꯣ
ꯇꯨꯝꯅꯤꯡꯗꯤꯌꯦ
ꯍꯥꯥ
ꯇꯨꯝꯅꯤꯡꯗꯦ ꯍꯥꯏꯕ
ꯑꯣ ꯊꯦꯡꯉꯦꯍꯦ
ꯊꯦꯡꯗꯦ ꯕꯔꯣ ꯇꯥꯔꯗꯤ ꯇꯨꯝꯃꯅꯤ
ꯑꯁ
ꯍꯧꯖꯤꯛ ꯄꯨꯡ ꯀꯌꯥ ꯇꯥꯔꯒꯦ
ꯇꯥꯔ ꯃꯈꯥꯏ ꯇꯥꯔꯝꯅꯤ
ꯋꯥꯔꯤ ꯑꯃ ꯂꯤꯕꯤꯌꯣꯔ
ꯀꯔꯤ ꯂꯤꯌꯣꯅꯦ
ꯅꯍꯥꯟꯗꯣ ꯑꯩꯅ ꯁ꯭ꯀꯨꯜ ꯀꯥꯅꯤꯒꯅꯅꯦ ꯏꯃꯥꯟꯅꯕꯤꯅ
ꯁ꯭ꯀꯨꯜ ꯆꯠꯂꯁꯦ ꯂꯥꯛꯑꯣ ꯀꯧꯕꯗꯣ ꯃꯥꯅ ꯐꯣꯟ ꯑꯦꯗꯤꯛ ꯆꯨꯕꯒꯤ ꯆꯥꯡꯗꯣ ꯍꯜꯂꯥꯎ ꯀꯧꯔꯛꯏꯕ ꯑꯩꯉꯣꯟꯗ ꯀꯥꯎꯗꯅ ꯅꯣꯛꯅꯤꯡꯗꯕ ꯃꯥꯜꯂꯦꯗ ꯅꯪꯒꯤꯁꯦ
ꯅꯣꯛꯏꯔ
ꯅꯣꯏ ꯌꯥꯝ ꯀꯟꯅ ꯅꯣꯛꯅꯤꯡꯗꯕ ꯃꯜꯂꯦꯗ ꯅꯦ ꯈꯟꯕꯗ
ꯑꯥ ꯆꯥꯛꯕꯨꯗꯤ ꯆꯥꯔꯕꯣ
ꯆꯥꯛ ꯆꯥꯔꯦ ꯇꯨꯝꯃꯦ ꯐꯃꯨꯡꯗ ꯂꯩꯔꯦ
ꯅꯊꯟꯗꯔꯣ
ꯏꯊꯟꯇ ꯅꯠꯇꯦ ꯏꯃꯥꯟꯅꯕꯤ ꯑꯃꯒ ꯂꯩꯌꯦ
ꯑꯣ
ꯅꯍꯥꯟ ꯑꯩꯉꯣꯟꯗ ꯋꯥ ꯍꯥꯏꯅꯤꯡꯉꯦ ꯍꯥꯏꯕꯗꯣ ꯀꯔꯤꯅꯣ ꯍꯥꯏꯔꯣ ꯉꯁꯤ
ꯑꯩ ꯍꯥꯏꯗꯦꯍꯦ ꯗꯨꯃꯥꯏꯅ
ꯅꯍꯥꯟ ꯍꯥꯏꯗꯨꯗꯤ ꯑꯩꯅ ꯀꯩꯅꯣꯗ ꯑꯉꯥꯡ ꯑꯣꯏꯔꯤꯀꯥꯟꯗ ꯂꯩꯔꯤꯀꯥꯟꯗ
ꯑꯥ ꯀꯥꯎꯈ꯭ꯔꯦꯅ ꯅꯪ ꯑꯉꯥꯡ ꯑꯉꯥꯡ ꯑꯣꯏꯔꯤꯉꯩꯒꯤ ꯋꯥꯔꯤꯗꯨꯗꯤ ꯀꯥꯅ ꯅꯤꯡꯁꯤꯡꯕ ꯉꯝꯃꯅꯤ
ꯑꯩꯗꯤ ꯁꯨꯡ ꯀꯥꯎ ꯀꯥꯎꯗꯦꯅ ꯀꯔꯤꯒꯤ ꯅꯪꯅ ꯀꯥꯎꯔꯤꯅꯣ
ꯈꯪꯗ꯭ꯔꯦ ꯍꯦ ꯑꯗꯨꯗꯤ
ꯅꯪ ꯑꯩ ꯅꯨꯡꯁꯤꯗꯕꯩꯅꯦ ꯈꯪꯉꯦ
ꯍꯦ ꯍꯦ ꯀꯥꯎꯈ꯭ꯔꯦꯅꯦ ꯑꯩꯗꯤ
ꯀꯔꯤꯒꯤ ꯀꯥꯎꯔꯤꯅꯣꯅꯦ ꯀꯥꯎꯅꯨ ꯑꯗꯨꯃꯥꯏꯅ ꯀꯥꯎꯕ ꯌꯥꯗꯤꯌꯦ ꯅꯪꯕꯣ
ꯑꯥ ꯍꯌꯦꯡ ꯊꯕꯛ ꯆꯠꯀꯗ꯭ꯔꯣ
ꯆꯠꯀꯅꯤꯌꯦ ꯍꯤꯡꯂꯤꯕꯅꯤꯅ ꯊꯕꯛ ꯆꯠꯇꯗꯤ ꯌꯥꯗ꯭ꯔꯦꯗꯅ
ꯍꯝ
ꯂꯧꯕꯨꯛꯇ ꯂꯧꯕꯨꯛꯇ ꯆꯠꯁꯤꯔ ꯈꯪꯗꯦ
ꯂꯧꯕꯨꯛ ꯍꯩꯕ꯭ꯔꯅꯦ ꯅꯪꯕꯨ
ꯍꯩꯌꯦꯅ
ꯍꯝ ꯑꯥ ꯀꯥꯅ ꯀꯥꯅ ꯆꯠꯇꯣꯏꯕ
ꯏꯊꯟꯇ ꯆꯠꯀꯗꯣꯏꯅꯦ ꯀꯅꯥꯝ ꯆꯠꯂꯣꯏ
ꯊꯟꯗ ꯀꯃꯥꯏꯅ ꯍꯩꯒꯗ꯭ꯔꯣ
ꯄ꯭ꯔꯣꯅꯦ ꯄ꯭ꯔꯣ
ꯀꯤꯗ꯭ꯔꯣ ꯅꯊꯟꯗ ꯆꯠꯇꯣꯏꯗꯣ
ꯀꯤꯗꯦ ꯁꯨꯡꯀꯤꯀꯤꯗꯦ ꯎꯝ ꯎꯝ ꯁꯦꯡꯕ
ꯎꯝ ꯊꯥꯖꯗꯦ
ꯊꯥꯖꯧꯍꯦ
ꯑꯥ ꯉꯁꯤ ꯀꯔꯤ ꯊꯕꯛ ꯆꯠꯄ꯭ꯔꯥ ꯅꯪ
ꯉꯁꯤ ꯀꯣꯏꯔꯨꯏ ꯂꯝꯕꯤꯗ
ꯍꯝ ꯅꯊꯟꯗꯔꯣ
ꯏꯊꯟꯗ ꯅꯠꯇ꯭ꯔꯥꯗꯤ ꯀꯥꯅꯥꯒ ꯆꯠꯇꯧꯔꯤꯒꯦ ꯑꯩꯕꯨ
ꯅꯣꯏ ꯁꯥꯏ ꯂꯩꯗꯅ
ꯑꯈꯣꯏ ꯁꯥꯏꯗꯣ ꯃꯇꯨ ꯑꯇꯣꯞꯄ ꯂꯩꯗꯅ ꯆꯠꯈ꯭ꯔꯦ
ꯑꯥ ꯋꯣ ꯅꯪꯗꯤ ꯑꯃꯨꯛꯀ ꯊꯤꯗ꯭ꯔꯣ ꯑꯗꯨꯗꯤ
ꯑꯩ ꯊꯤꯅꯕꯗꯣ ꯍꯧꯖꯤꯛ ꯐꯪꯗ꯭ꯔꯤ ꯗꯥꯏꯞ ꯕꯣꯔꯁ ꯇꯧꯊꯣꯛꯑ ꯃꯇꯨꯡ ꯊꯤꯔꯅꯤ
ꯍꯝ
ꯊꯤꯒꯅꯤꯌꯦ ꯄꯥꯟꯒꯅꯤ ꯍꯥꯏꯕꯅꯦ ꯊꯤꯒꯅꯤ ꯅꯠꯇꯦ ꯄꯥꯟꯕ ꯊꯤꯗꯧ ꯅꯠꯇꯤꯌꯦ ꯑꯩꯅ ꯑꯩꯅ ꯄꯥꯟꯗꯣꯏꯅꯦ
ꯑꯣ
ꯀꯔꯝꯕꯅ ꯐꯒꯦ ꯅꯨꯄꯥꯁꯦ ꯀꯔꯝꯕꯅ ꯐꯒꯦ
ꯈꯪꯗ꯭ꯔꯦ ꯍꯦ ꯑꯗꯨꯗꯤ ꯃꯔꯝ ꯃꯣꯛꯄꯗꯨꯅ ꯐꯥꯍꯟꯅ
ꯃꯔꯝ ꯃꯣꯛꯄꯁꯦ ꯊꯤꯕꯤꯌꯣꯅꯦ
ꯍꯨꯝ ꯃꯣꯏꯅ ꯊꯤꯔꯛꯀꯅꯤꯗ ꯅꯣꯢꯅ ꯊꯤꯗ꯭ꯔꯁꯨ ꯃꯣꯏꯅ ꯅꯝꯕꯔ ꯂꯧꯔꯛꯀꯅꯤ
ꯃꯣꯏꯅ ꯅꯝꯕꯔ ꯂꯧꯔꯀꯅꯤ
ꯅꯪꯉꯣꯟꯗ ꯅꯤꯒꯅꯤꯕ ꯑꯗꯣ ꯅꯪꯅ ꯄꯤꯗ꯭ꯔꯗꯤ ꯈꯪꯗ꯭ꯔꯦ ꯅꯪꯅ
ꯄꯤꯗ꯭ꯔꯁꯨ ꯄꯤꯗ꯭ꯔꯁꯨ ꯄꯤꯗ꯭ꯔꯁꯨ ꯅꯝꯐꯨꯗ ꯍꯥꯏꯒꯗꯕꯅꯦ
ꯍꯝ ꯑꯗꯨꯗꯤ ꯃꯣꯏ ꯃꯣꯏ ꯀꯨꯁꯤꯅꯦ
ꯑꯗꯨꯗꯤ ꯑꯩꯁꯦ ꯅꯨꯡꯁꯤꯗꯦ ꯐꯪꯗ꯭ꯔꯁꯨ ꯌꯥꯏ ꯈꯟꯕꯩꯅꯦ ꯑꯗꯨꯗꯤ ꯑꯩꯗꯤ ꯑꯗꯨꯒꯨꯝꯕꯗꯨ ꯁꯨꯛꯌꯥ ꯌꯥꯗꯦ
ꯑꯣ ꯈꯪꯗ꯭ꯔꯦ ꯑꯩꯗꯤ ꯃꯣꯏ ꯃꯣꯏ ꯊꯣꯛꯄꯅꯦ
ꯅꯪꯗꯤ ꯀꯃꯥꯏꯅ ꯇꯧꯗꯣꯏꯕ ꯍꯥꯏꯔꯛꯑꯣꯅꯦ
ꯍꯥꯥ
ꯅꯪꯗꯤ ꯀꯃꯥꯏꯅ ꯇꯧꯗꯣꯏꯅꯣ ꯍꯥꯏꯔꯛꯑꯣ
ꯑꯩꯗꯤ ꯈꯪꯗ꯭ꯔꯦꯗ ꯊꯤꯔꯒ ꯊꯥꯖꯕ ꯋꯥꯠꯂꯦꯕ ꯊꯥꯖꯕ ꯋꯥꯠꯂꯦꯕ
ꯀꯅꯥꯅꯣ ꯀꯖꯕ ꯋꯥꯠꯂꯦ ꯍꯥꯢꯆꯦ
ꯍꯥꯥ
ꯀꯅꯥꯅꯣ ꯐꯖꯕ ꯋꯥꯠꯂꯦ ꯍꯥꯏꯁꯦ
ꯊꯥꯖꯥꯕ ꯋꯥꯠꯂꯦꯕ ꯅꯨꯄꯤꯁꯤꯡ
ꯊꯥꯖꯕ
ꯎꯝ
ꯊꯥꯖꯕ ꯍꯥꯏꯌꯣ ꯊꯥꯖꯕ ꯅꯠꯇꯦ ꯊꯥꯖꯕ
ꯑꯗꯨꯅꯦ
ꯎꯝ ꯆꯨꯝꯃꯦ ꯊꯥꯖꯕ
ꯊꯥꯖꯕꯕꯨꯗꯤ ꯊꯥꯖꯕꯕꯨꯗꯤ ꯅꯨꯄꯥ ꯅꯪꯅ ꯊꯥꯖꯕꯗꯨꯝ ꯄꯤꯜ ꯇꯧꯒꯗꯣꯏꯅꯦ ꯀꯔꯤꯅꯣ ꯅꯪꯅ ꯇꯧꯍꯟꯒꯗꯣꯏꯅꯦ ꯅꯨꯄꯤ ꯃꯇꯣꯝꯗꯅ ꯇꯧ ꯍꯥꯏꯕ ꯑꯩꯗꯤ ꯁꯨꯡꯌꯥ ꯌꯥꯔꯔꯣꯢ
ꯑꯁꯦꯡꯕꯩꯔꯣ
ꯑꯁꯦꯡꯕꯩꯅꯦ ꯅꯨꯄꯤꯗꯤ ꯍꯥ ꯑꯋꯨ ꯑꯋꯨ ꯍꯥꯏꯗꯤ ꯎꯝ ꯑꯃ ꯃꯥꯅ ꯑꯣ ꯃꯥꯕꯨ ꯐꯖꯅ ꯅꯨꯡꯁꯤꯕꯤꯔꯗꯤ ꯌꯥꯔꯦ ꯀꯦꯌꯔ ꯂꯧꯕꯤꯔꯗꯤ ꯌꯥꯔꯦ ꯁꯤ ꯉꯥꯛꯇꯅꯦ ꯅꯨꯄꯤꯗꯤ ꯃꯁꯛꯇ ꯑꯝꯇ ꯊꯤꯗꯕꯅꯦ
ꯁꯥꯏꯅ ꯍꯥꯏꯕ ꯆꯍꯄꯗ꯭ꯔꯣ ꯑꯗꯨꯗꯤ
ꯇ꯭ꯔꯁ ꯀꯩꯀꯩ ꯕꯤꯜ ꯇꯧꯕꯗꯨꯗꯤ ꯅꯨꯄꯥ ꯅꯪꯅ ꯕꯤꯜ ꯇꯧꯕꯤꯒꯗꯕꯅꯤꯅ ꯅꯨꯄꯤꯗꯤ ꯃꯊꯟꯇ
ꯏꯪꯉꯥꯎ ꯉꯥꯎꯖꯕ ꯏꯄꯪ ꯄꯪꯖꯕ ꯅꯨꯄꯤꯅꯤꯅꯦ ꯁꯥꯎꯕ ꯀꯂꯁꯨ ꯃꯃꯤꯠ ꯌꯥꯝꯃꯦ ꯍꯥꯏꯔꯤꯗꯣ ꯃꯥꯒꯤ ꯀꯔꯝꯕꯅ ꯃꯥꯅ ꯑꯩꯕꯨ ꯅꯨꯡꯁꯤꯕ ꯃꯥꯜꯂꯦ ꯃꯥꯅ ꯅꯨꯡꯁꯤꯗꯕ ꯃꯥꯜꯂꯦꯅ ꯃꯥꯅ ꯅꯪꯅ ꯇ꯭ꯔꯁꯇꯣ ꯄꯨꯔꯥ ꯊꯝꯃꯒ ꯃꯥꯕꯨ ꯂꯣꯌꯦꯜ ꯑꯣꯏꯔꯒ ꯅꯨꯡꯁꯤꯔꯗꯤ ꯅꯨꯡꯁꯤꯒꯅꯦꯕꯥꯥꯥ ꯅꯪ ꯈꯛꯇ ꯅꯠꯇꯗꯤ ꯅꯨꯄꯤꯗꯤ ꯅꯨꯄꯤꯒꯤ ꯄꯨꯛꯆꯦꯜꯁꯤꯗꯤ ꯌꯥꯝ ꯄꯤꯛꯄꯅꯦꯕ
ꯑꯗꯨꯅꯦ ꯈꯪꯍꯧꯗꯕꯒꯤꯅꯤꯅꯦ
ꯎꯝ
ꯎꯝ ꯉꯁꯤꯒꯤꯗꯣ ꯅꯪ ꯕꯣꯝ ꯌꯦꯡꯒꯅꯤꯀꯣ
ꯉꯁꯤꯒꯤꯗꯤ ꯌꯦꯡꯉꯔꯣ ꯍꯌꯦꯡ ꯌꯦꯡꯒꯦ ꯔꯣꯅꯥꯟꯗꯣꯒꯤ
ꯍꯨꯝ ꯉꯁꯤꯁꯨ ꯌꯦꯡꯉꯣꯅ ꯇꯨꯝꯅꯤꯡꯗ꯭ꯔꯗꯤ
ꯉꯁꯤ ꯃꯦꯁꯤꯒꯤ ꯂꯩꯕ꯭ꯔꯣ
ꯂꯩꯇꯦ ꯃꯤꯁꯤꯒꯗꯨꯔ ꯔꯣꯅꯥꯜꯗꯣꯒꯤꯗꯨꯔ ꯑꯥ ꯅꯨꯃꯤꯠ ꯑꯃ ꯈꯛꯇ ꯂꯩꯕꯅꯤꯗ
ꯀꯔꯤꯒꯤꯅꯣ ꯑꯗꯨꯝ ꯆꯞ ꯃꯥꯟꯅꯔꯤꯁꯦ ꯃꯣꯏꯅꯤ
ꯍꯥꯥ
ꯃꯣꯏꯅꯤ ꯃꯦꯠꯁ ꯁꯥꯟꯅꯔꯗꯤ ꯑꯗꯨꯝ ꯆꯞ ꯃꯥꯟꯅꯩꯕ
ꯎꯝ ꯍꯧꯒꯠ ꯅꯝꯒꯗ꯭ꯔꯥ ꯈꯪ ꯉꯝꯃꯣꯏꯗ꯭ꯔꯥ ꯈꯪꯗ꯭ꯔꯦꯅꯦ ꯑꯩ ꯑꯌꯨꯛ ꯉꯟꯇ ꯅꯤꯅꯦ
ꯃꯦꯁꯤꯒꯤꯗꯣ
ꯎꯝ
ꯔꯣꯅꯥꯜꯗꯣꯒꯤꯅ ꯇꯦꯟ ꯊꯥꯔꯇꯤ
ꯅꯠꯇꯦ ꯃꯣꯏꯒꯤꯗꯨꯁꯨ ꯍꯥꯏꯠꯇꯣ ꯌꯦꯡ ꯃꯥꯜꯂꯦ
ꯑꯁ ꯑꯗꯨꯨꯗꯤ ꯌꯦꯡꯗꯧ ꯃꯥꯟꯗꯦ ꯍꯥꯏ ꯂꯥꯏꯠ ꯑꯣꯏꯅ ꯌꯦꯡꯉꯅꯤ ꯎꯄꯥꯏ ꯂꯩꯇꯦ
ꯍꯥꯥ
ꯍꯥꯏꯂꯥꯏꯠꯁ ꯑꯣꯏꯅ ꯌꯦꯡꯉꯅꯤꯕ ꯎꯄꯥꯏ ꯂꯩꯇꯦꯕ ꯎꯝ
ꯍꯥꯢꯂꯥꯠꯗꯨꯁꯨ ꯅꯨꯡꯉꯥꯏꯕꯅꯤ ꯌꯦꯡꯕ
ꯎꯝ ꯃꯣꯢꯖꯦ
ꯍꯥꯥ
ꯃꯣꯏꯖꯦ ꯑꯁꯦꯡꯕꯒꯤ ꯍꯩꯗꯤ ꯍꯩꯕꯖꯥꯅꯦꯕ ꯌꯥꯝꯅ
ꯎꯝ ꯎꯝ ꯑꯗꯨꯗꯤ ꯃꯤ ꯃꯣꯏꯅ ꯀꯩꯅꯣ ꯇ꯭ꯔꯣꯐꯤ ꯌꯥꯝ ꯂꯧꯔꯤꯗꯣ ꯐꯦꯟꯁꯨ ꯌꯥꯝꯃꯦ ꯐꯦꯟꯁꯨ ꯌꯥꯝꯃꯦꯅ ꯃꯣꯏꯒꯤ
ꯑꯗꯨꯅꯦ ꯃꯣꯏꯒꯤ ꯄꯨꯟꯁꯤꯗꯣ ꯍꯔꯥꯎꯗꯤ ꯍꯔꯥꯎꯔꯝꯒꯅꯤ ꯌꯥꯝꯅ
ꯎꯝ
ꯁꯦꯂꯦꯕ꯭ꯔꯤꯇꯤꯁꯤꯒꯤꯁꯨ ꯈꯔ ꯈꯔꯕꯨꯗꯤ ꯄꯨꯛꯅꯤꯡꯗꯣ ꯁꯣꯟꯊꯕ ꯃꯇꯝ ꯌꯥꯎꯔꯛ ꯄꯅꯤꯗ ꯃꯣꯏꯁꯨ
ꯌꯧꯔꯝꯅꯤ ꯍꯣꯏ ꯃꯤꯅꯦ
ꯑꯃꯨꯛ ꯐꯦꯟꯒꯩꯅ ꯁꯠ ꯀꯣꯃꯦꯟ ꯀꯩꯀꯥꯗ ꯊꯤꯅ ꯊꯤꯅ ꯉꯥꯡꯉꯅꯤ
ꯎꯝ ꯃꯣꯏꯒꯤ ꯂꯥꯐ꯭ꯏꯁꯇꯥꯜ ꯗꯨꯗꯤ ꯅꯨꯡꯉꯥꯏꯅ
ꯎꯝ ꯑꯗꯨꯅꯦ ꯅꯨꯡꯉꯥꯏꯗꯧ ꯃꯥꯜꯂꯦ ꯌꯥꯝꯅ
ꯎꯝ
ꯎꯝ ꯉꯛꯇꯤ ꯉꯛꯄꯅꯦꯀꯣ ꯕꯣꯜ ꯀꯥꯎꯕ ꯈꯛꯇꯪꯒꯤ ꯏꯅꯥꯛ ꯌꯥꯝ ꯈꯨꯜꯂꯤꯁꯦ
ꯎꯝ
ꯐꯒꯤꯗꯤ ꯅꯠꯇꯦꯕ
ꯍꯩꯁꯨ ꯍꯩꯍꯧꯕ ꯃꯣꯏꯖꯦ
ꯎꯝ
ꯅꯣꯡ ꯆꯨꯕ꯭ꯔꯣ ꯅꯣꯏꯗꯥ
ꯅꯣꯡ ꯍꯧꯖꯤꯛ ꯆꯨꯗ꯭ꯔꯦ ꯉꯁꯥꯏ ꯆꯨꯔꯝꯃꯦ ꯈꯤꯇꯪꯅꯦ
ꯑꯥ ꯍꯧꯖꯤꯛꯇꯤ ꯑꯥ ꯈꯣꯏꯅꯤꯗꯤ ꯁꯨꯝ ꯂꯦꯏꯅꯕꯦ
ꯎꯝ ꯅꯣꯡ ꯆꯨꯔꯗꯤ ꯅꯨꯡꯉꯥꯏꯕꯅꯦ